ꯍꯜꯂꯣ
ꯍꯂꯣ ꯚꯥꯢ ꯇꯥꯔꯕꯣ
ꯇꯥꯔꯦ ꯇꯥꯔꯦ ꯅꯦꯠꯋꯥꯛꯅꯔꯥ ꯀꯩꯅꯣ ꯑꯍꯥꯟꯕ ꯇꯔꯨꯗꯦ
ꯀꯩꯗꯧꯔꯝꯃꯤꯅꯣ ꯚꯥꯏ
ꯀꯩꯁꯨ ꯇꯧꯗꯦꯗ ꯚꯥꯏ ꯑꯥ ꯁꯨꯝ ꯒꯝꯂꯥꯗ ꯊꯥꯕ ꯂꯩ ꯑꯃꯅꯤ ꯁꯨꯝ ꯏꯁꯤꯡ ꯆꯥꯏꯕꯤꯔꯝꯃꯤꯖꯥꯠꯅꯤ
ꯎꯝ ꯂꯩ ꯅꯨꯡꯒ ꯌꯥꯝ ꯊꯥꯔꯤꯖꯥꯠꯅꯤꯅꯦ
ꯑꯁ ꯈꯪꯗꯦꯗ ꯚꯥꯏ ꯁꯨꯝ ꯄꯥꯝꯖꯕ ꯍꯥꯏꯇꯥꯔꯦ
ꯑꯩꯖꯨ ꯂꯩꯗꯤ ꯌꯥꯝ ꯄꯥꯝꯃꯤ
ꯍꯣꯏ ꯇꯥꯡꯁꯨ ꯇꯥꯡꯉꯤꯗꯚꯥꯏ ꯃꯣꯏꯖꯤꯗꯤ
ꯎꯝ ꯍꯥꯏꯗꯤ ꯕꯣꯟꯁꯥꯏ ꯅꯨꯡꯁꯥꯏꯒꯤꯅ ꯇꯥꯡꯕꯖꯤꯗꯤ ꯅꯪ ꯒꯝꯂꯥ ꯂꯩ ꯀ꯭ꯌꯥꯝ ꯊꯥꯔꯤꯒꯦ
ꯀꯩꯁꯨ ꯌꯥꯝ ꯊꯥꯗꯦꯗ ꯃꯈꯣꯏ ꯁ꯭ꯇꯤꯌꯔ ꯀꯥꯈꯠꯐꯝꯗꯨꯗ ꯁꯨꯝ ꯄꯔꯦꯡ ꯅꯨꯡ ꯀꯩꯀꯩ ꯈꯔ ꯊꯥꯒꯦꯅ ꯊꯥꯕꯅꯤ
ꯂꯩ ꯂꯩꯗꯤ ꯀꯩꯅꯣ ꯑꯗꯨꯝ ꯀꯩꯅꯣ ꯀꯥꯏꯗꯒꯤ ꯂꯧꯒꯦ
ꯑꯃꯥ ꯑꯩꯈꯣꯏ ꯃꯅꯥꯛ ꯍꯥꯏꯗꯤ ꯁꯤꯄꯣꯜꯂꯤꯄꯣꯜꯗꯔ ꯀꯩꯅꯣꯝꯃ ꯒ꯭ꯔꯤꯟ ꯍꯥꯎꯁꯇꯔ ꯀꯩꯅꯣꯝꯃꯥ ꯂꯩꯕꯗꯣ ꯑꯗꯨꯗꯩꯅ ꯑꯅꯝꯕ ꯂꯧꯔꯦꯗ ꯚꯥꯏꯗꯤ ꯑꯗꯒꯤ ꯑꯩꯈꯣꯏ ꯑꯥ ꯑꯩꯈꯣꯏ ꯑꯩꯈꯣꯏ ꯃꯃꯥ ꯍꯣꯏ ꯕꯕꯥ ꯍꯣꯏꯅ ꯎꯞꯄ ꯎꯞꯄꯒ ꯍꯝ ꯇꯥꯡꯗꯤ ꯇꯥꯡꯉꯦ ꯕꯥꯢ ꯍꯦ
ꯑꯩꯖꯨ ꯅꯍꯥꯟ ꯀꯩꯅꯣꯗꯒꯤ ꯈꯔ ꯂꯧꯋꯦ
ꯑꯥ
ꯇꯔꯥ ꯇꯔꯨꯛ ꯇꯔꯥ ꯇꯔꯨꯛꯅꯤ ꯑꯃ ꯀꯩꯒꯤ ꯂꯩꯅꯣ ꯑꯃ ꯍꯥꯏꯅꯦ ꯃꯁꯥ ꯌꯥꯝ ꯐꯟꯇꯣꯛꯄꯗꯣ
ꯎꯝ
ꯑꯗꯨꯗꯣ ꯑꯍꯨꯝꯈꯛ ꯊꯥꯢꯌꯦ ꯑꯁ ꯃꯃꯟꯗꯤ ꯐꯖꯩ ꯚꯥꯢ
ꯍꯣꯏ ꯑꯗꯒꯤ ꯑꯃꯁꯨ ꯂꯩꯗꯥꯢ ꯚꯥꯏ ꯑꯃ ꯃꯣꯏꯅ ꯄꯥꯏꯟ ꯇ꯭ꯔꯤ ꯍꯥꯏꯕ꯭ꯔ ꯀꯩꯅꯣ ꯑꯃ ꯌꯥꯝ ꯆꯥꯎꯅ ꯑꯃ ꯁꯨꯃꯥꯡꯗꯒ ꯊꯥꯅꯕ ꯑꯃ ꯆꯥꯎ ꯆꯥꯎ ꯄꯨꯅꯔꯛꯄ ꯑꯗꯨ ꯐꯪꯕ꯭ꯔ ꯑꯗꯨ ꯐꯖꯩꯌꯦ ꯚꯥꯏ ꯐꯖꯗ꯭ꯔꯣ
ꯑꯁ ꯑꯗꯨꯗꯨ ꯑꯝꯇꯪ ꯊꯥꯔꯗꯤ ꯈꯜꯂꯤꯅꯤ ꯚꯥꯏ ꯑꯩ ꯀꯩꯅꯣ ꯑꯗꯩꯗ ꯑꯈꯣꯢ ꯕꯁꯤꯅ ꯄꯩꯁꯥ ꯂꯩꯇꯦꯅ ꯍꯣꯏ ꯍꯣꯢ ꯍꯣꯢ ꯑꯗꯩꯗꯤ ꯑꯃꯨꯛ ꯇꯥꯡꯒꯩ ꯂꯩꯁꯜꯂ ꯑꯃꯨꯛ ꯁꯤꯒꯗ꯭ꯔꯖꯨ ꯑꯃꯨꯛ ꯈꯜꯂꯤꯕ
ꯎꯝ ꯍꯥꯏꯗꯤ ꯃꯣꯏꯁꯤꯗꯤ ꯃꯤ ꯑꯃ ꯁꯦꯟꯅꯕꯗꯧꯅ ꯄꯨꯔꯥ ꯀꯦꯌꯔ ꯂꯧꯗ꯭ꯔꯥꯗꯤ ꯑꯃꯨꯛ
ꯐꯗꯤ ꯐꯖꯩꯌꯦ ꯚꯥꯏ ꯑꯗꯨꯗꯣ
ꯐꯖꯕꯅꯤ ꯍꯥꯏꯗꯤ ꯃꯥꯏ ꯂꯩꯁꯨ ꯊꯥꯕ ꯑꯃ ꯀꯩꯅꯣ ꯇꯧꯕ ꯍꯥꯏꯕꯁꯤꯃꯛꯇꯕꯨ ꯌꯨꯝꯁꯦ ꯐꯖꯊꯣꯛ ꯄꯗ꯭ꯔ ꯃꯇꯦꯡ ꯄꯥꯡꯉꯤꯗꯅ
ꯋꯥꯈꯜꯁꯨ ꯅꯨꯡꯉꯥꯏꯗꯅ ꯚꯥꯏ
ꯅꯨꯄꯥ ꯑꯝꯇ ꯉꯥꯢꯈꯣ ꯇꯥꯏꯉꯣꯕꯤ ꯂꯟ ꯊꯨꯝ ꯆꯪꯗꯧꯕ ꯀꯩꯅꯣ ꯇꯧꯗꯧꯕ ꯃꯥꯜꯂꯤꯗꯅ
ꯎꯝ
ꯍꯥꯢꯗꯤ
ꯁꯤ ꯅꯨꯡꯉꯥꯏ ꯅꯨꯃꯤꯗꯥꯡ ꯋꯥꯏꯔꯝꯒ ꯚꯥꯏ ꯊꯕꯛꯀ ꯍꯜꯂꯛꯑꯒ ꯁꯨꯝ ꯃꯝꯂꯤ ꯃꯝꯂꯤꯒ ꯇꯧꯔꯛꯄ ꯍꯛꯆꯤꯠ ꯌꯥꯝ ꯂꯥꯡꯕ ꯃꯇꯝꯗꯨꯗꯒ ꯍꯥꯏꯐꯦꯠ ꯀꯩꯅꯣ ꯃꯅꯥ ꯑꯁꯪ ꯀꯩꯅꯣ ꯑꯀꯪ ꯑꯔꯥꯛꯀ ꯂꯧꯊꯣꯛꯄꯤꯕ ꯃꯈꯣꯡꯒ ꯍꯥꯏꯐꯦꯠ ꯁꯣꯝꯕꯤꯕ ꯚꯥꯏ ꯌꯥꯝ ꯅꯨꯡꯉꯥꯏ ꯑꯩꯗꯤ ꯢꯁꯤꯡꯒ ꯍꯥꯢꯐꯦꯠ ꯆꯥꯏꯕꯤꯕ
ꯎꯝ ꯍꯥꯢꯗꯤ ꯋꯥꯈꯟꯁꯨꯨ ꯅꯨꯉꯥꯢ ꯅꯤꯕ ꯕꯥꯢ ꯑꯗꯨꯗꯨ
ꯂꯩ ꯂꯩꯁꯤꯡꯅ ꯂꯩꯁꯨꯅ ꯐꯖꯅ ꯁꯥꯠꯂꯒꯕꯨ ꯀꯅꯥ ꯀꯔꯝꯕ ꯋꯥꯈꯜꯅ ꯅꯨꯡꯉꯥꯏꯔꯨꯗꯣꯢ
ꯑꯗꯩꯒꯤ ꯚꯥꯏ ꯑꯩꯅ ꯑꯃꯨꯛ ꯈꯤꯇꯪ ꯅꯨꯡꯉꯥꯏꯖꯗꯕ ꯍꯥꯏꯔꯒꯗꯤ ꯁꯥꯠꯂꯤꯕ ꯂꯩ ꯍꯦꯛꯄꯖꯤ ꯚꯥꯏ ꯁꯤꯃꯥ ꯈꯤꯇꯪ ꯅꯨꯡꯉꯥꯏꯖꯗꯦ ꯑꯩꯗꯤ ꯁꯨꯝ ꯁꯥꯠꯆꯖꯅꯨ
ꯎꯝ ꯑꯩꯁꯨ ꯂꯩ ꯍꯩ ꯔꯥ ꯂꯩ ꯍꯦꯛꯇꯠ
ꯍꯣꯏ ꯃꯣꯏꯅꯕꯨꯗꯤ ꯂꯥꯏꯗꯨꯛ ꯊꯥꯟꯕꯩꯅꯦ ꯍꯦꯛꯆꯔꯤꯕ ꯑꯗꯨꯏꯖꯨ ꯅꯨꯡꯉꯥꯏꯖꯗꯦꯕ ꯚꯥꯏ
ꯂꯥꯏ ꯀꯩꯅꯣ ꯇꯧꯕꯩ ꯋꯥ ꯅꯠ
ꯅꯠꯇꯕ ꯎꯝ ꯆꯥꯇꯣꯟ ꯇꯧꯅ ꯁꯥꯠꯍꯜꯂꯤꯕ ꯂꯩꯗꯨꯕꯨ ꯎꯝ
ꯗꯨꯅꯦ ꯑꯗꯨꯒ ꯂꯩꯁꯨ ꯊꯥꯔꯤꯕ ꯍꯩ ꯔꯥ ꯊꯥꯔꯤꯁꯤ ꯆꯥꯕ ꯍꯦꯛꯄ ꯌꯥꯗꯦ ꯀꯩꯗꯧ ꯊꯥꯔꯤꯅꯣ ꯀꯥꯏ ꯍꯥꯢꯔꯛꯀꯅꯤ
ꯑꯩꯅꯒ ꯁꯥꯎꯅꯤꯡꯉꯤꯖꯤ ꯍꯣꯏ ꯚꯥꯏ ꯍꯩ ꯔꯥꯒꯁꯤ ꯃꯌꯥꯝ ꯃꯌꯥꯝ ꯃꯌꯥꯝ ꯄꯥꯜꯂꯒ ꯚꯥꯏ ꯂꯩꯕꯗꯨ ꯌꯥꯝ ꯐꯖꯕꯅꯦꯕ ꯚꯥꯏ ꯍꯩꯅꯧꯒ ꯖꯣꯝ ꯖꯣꯝ ꯄꯥꯟꯕꯗꯨ ꯐꯖꯩꯌꯦꯕ ꯚꯥꯏ
ꯍꯣꯏ ꯚꯥꯏ ꯆꯥꯒꯗꯣꯏꯅꯤ ꯆꯥꯅꯕ ꯊꯥꯔꯤꯅꯤ ꯑꯗꯣꯢꯖꯨ ꯃꯇꯥꯡ ꯃꯇꯝ ꯆꯥꯅ ꯀꯩꯅꯣ ꯇꯧꯅ ꯇꯧꯔꯗꯤ ꯐꯩꯗꯅꯚꯥꯏ
ꯃꯥꯅꯦ ꯃꯥꯅꯦ
ꯃꯃꯨꯟ ꯐꯥꯔꯒ ꯀꯩꯅꯣ ꯇꯧꯔꯒ ꯆꯥꯕ ꯑꯣꯏꯗꯤ ꯐꯩꯗꯅ ꯚꯥꯢ
ꯈꯪꯗꯦꯗꯚꯥꯏ ꯑꯩ ꯃꯤꯅꯕꯨ ꯃꯤꯅꯕꯨꯗꯤ ꯂꯤꯛꯑꯦ ꯈꯣꯠꯂꯦ ꯄꯤꯖꯅꯤꯡꯗꯦꯕ ꯑꯩ ꯃꯤ ꯃꯃꯥꯡꯗꯒꯗꯤ ꯍꯥꯏꯖꯗ꯭ꯔꯥꯕꯅꯦ ꯚꯥꯏ ꯁꯨꯝ ꯄꯨꯐꯠꯇ ꯇꯥꯔꯅꯤꯅ ꯑꯗꯣꯏꯖꯨ ꯑꯉꯥꯡꯅꯒ ꯍꯣꯏ ꯍꯩꯅꯧ ꯍꯦꯛ ꯢꯅꯦ ꯇꯧ ꯃꯁꯥꯒ ꯊꯨꯗꯦꯛ ꯑꯝꯕꯖꯤꯗꯤ ꯚꯥꯏ ꯑꯩꯅ ꯁꯥꯎꯅꯤꯡꯉꯤꯖꯤꯗꯤ ꯈꯣꯢ ꯁꯨꯃꯥꯡꯗ ꯍꯩꯅꯧ ꯃꯆꯥ ꯑꯃ ꯍꯧꯕꯗꯣ ꯈꯪꯉꯤꯗꯅ ꯚꯥꯏ
ꯎꯝ ꯑꯗꯨ ꯑꯗꯨ ꯍꯩꯅꯧ ꯆꯥꯔ ꯍꯥꯏꯔꯒ ꯑꯗꯨ ꯆꯥꯔꯗꯨ ꯏꯄꯤꯛ ꯄꯤꯛꯈꯩ ꯐꯖꯕꯅꯤꯅꯦ ꯚꯥꯏ ꯑꯗꯨ ꯆꯥꯔꯒ ꯂꯩꯔꯤꯔꯣ ꯅꯪꯉꯣꯟꯗ
ꯆꯥꯔ ꯍꯥꯏꯁꯤ ꯚꯥꯏ ꯃꯣꯏ ꯍꯩꯅꯧ ꯍꯩꯖꯤꯡ ꯐꯥꯕꯗꯨꯗꯒꯤ ꯑꯗꯨꯝ ꯊꯥꯔ ꯑꯗꯨꯝ ꯍꯧꯕꯅꯤꯗ ꯚꯥꯏ
ꯑꯩꯖꯨ ꯑꯗꯨꯗꯣ ꯆꯥꯔ ꯑꯝꯇ ꯄꯥꯝꯃꯤꯅꯦ
ꯍꯣꯏ ꯑꯗꯨ ꯍꯧꯕꯗꯤ ꯃꯣꯏꯗꯤ ꯍꯩꯅꯧꯒꯨꯝꯕꯁꯤ ꯍꯩꯅꯧꯒꯨꯝꯕꯁꯤ ꯍꯩ ꯄꯥꯝꯕꯤ ꯑꯆꯧꯕꯅꯤꯅ ꯚꯥꯏ ꯃꯣꯏꯗꯤ ꯃꯇꯝ ꯌꯥꯝ ꯆꯪꯉꯤꯗ
ꯑꯗꯨꯕꯨꯗꯤ ꯍꯥꯏꯗꯤ
ꯎꯝ ꯆꯍꯤ ꯃꯉꯥ ꯇꯨꯛ ꯁꯨꯔꯕ ꯍꯩꯅꯧꯗꯨ ꯚꯥꯢ ꯎꯝ ꯆꯍꯤ ꯃꯉꯥ ꯇꯔꯨꯛ ꯁꯨꯔꯕꯗꯣ ꯚꯥꯏ ꯑꯩꯒꯤ ꯈ꯭ꯋꯥꯡ ꯃꯨꯛꯈꯛ ꯆꯥꯎꯕꯗ ꯉꯥꯏꯔꯤ ꯍꯥꯏꯕ ꯋꯥꯡꯕꯗꯣ
ꯑꯩꯗꯤ ꯑꯩꯗꯤ ꯌꯥꯝ ꯋꯥꯡꯕꯗꯣ ꯄꯥꯝꯗꯦꯗ ꯍꯥꯏꯗꯤ ꯄꯤꯛ ꯌꯥꯝ ꯌꯥꯝ ꯗꯦꯀꯣꯔꯁꯟ ꯑꯣꯏꯅ ꯊꯝꯕ ꯌꯥꯕ ꯌꯣꯝꯒꯩ ꯄꯥꯟꯕꯗꯣ ꯑꯗꯨ ꯐꯖꯕ
ꯎꯝ ꯐꯖꯕꯅꯦ ꯑꯁ ꯈꯪꯗꯦ ꯑꯗꯒꯤ ꯑꯃ ꯂꯩꯗꯨꯁꯨ ꯚꯥꯏ ꯑꯃ ꯃꯣꯏꯒꯤ ꯍꯩ ꯀꯩꯅꯣ ꯑꯃ ꯂꯩ ꯃꯅꯝ ꯌꯥꯝ ꯅꯨꯡꯁꯤꯕ ꯀꯩ ꯆꯝꯄ꯭ꯔꯥ ꯀꯣꯝꯂꯥ ꯍꯥꯏꯕ ꯀꯩꯅꯣꯗꯣ ꯈꯪꯕ꯭ꯔꯣ ꯚꯥꯏ
ꯆꯝꯄ꯭ꯔꯥ ꯀꯣꯂꯥ ꯍꯥꯏꯕ꯭ꯔꯣ
ꯍꯥ ꯍꯥ ꯑꯗꯨꯗꯨ ꯑꯁ ꯚꯥꯏ ꯊꯣꯡꯒꯥꯟꯗ ꯑꯩꯅ ꯊꯣꯡꯒꯥꯟ ꯃꯌꯥꯗ ꯃꯆꯥ ꯑꯃ ꯊꯥꯏꯌꯦꯕ ꯑꯁ ꯑꯃꯇꯪꯒ ꯁꯥꯠꯂꯛꯄꯖꯤꯗꯤ ꯚꯥꯏ ꯃꯅꯝꯖꯤꯗꯤ ꯃꯥꯒꯤ ꯃꯅꯝꯁꯤꯗꯤ ꯍꯥꯏꯀꯥꯟꯗꯦ ꯚꯥꯏ ꯃꯅꯝꯗꯤ ꯑꯁ ꯁꯦꯒꯥꯥꯛ ꯀꯥꯏꯒꯩ ꯆꯠꯄꯖꯥꯠꯅꯤ
ꯀꯩ ꯋꯥꯅꯣꯅꯦꯚꯥꯏ ꯑꯗꯨꯗꯤ ꯃꯅꯝ ꯅꯨꯡꯁꯤꯕ ꯀꯩꯅꯣ ꯇꯧꯕ ꯍꯥꯏꯁꯤꯃꯛꯇꯕꯨ ꯃꯤꯃꯛꯇ ꯆꯪꯉꯦ ꯍꯥꯏꯗꯤ ꯃꯤꯗꯨ ꯆꯪꯉꯛꯏꯕ ꯃꯤꯗꯣ ꯌꯨꯝꯖꯦ ꯀꯔꯝꯕ ꯌꯨꯝꯅꯣ ꯍꯥꯏꯗꯤ ꯃꯤ ꯀꯩ ꯍꯥꯏꯗꯣꯏꯅꯣ ꯃꯁꯥ ꯅꯥꯟꯕ ꯈꯣꯠꯄꯥꯒꯤ ꯚꯥꯏꯞꯁ ꯑꯃ ꯄꯤꯗꯅꯗꯨꯅ
ꯎꯝ ꯃꯥꯅꯦ ꯚꯥꯏ ꯌꯨꯝꯖꯤꯗꯤ ꯅꯥꯟꯅ ꯅꯥꯟꯅ ꯊꯝꯃ ꯍꯥꯏꯗꯤ ꯋꯥꯅ ꯁꯥꯔꯛꯏꯕ ꯌꯨꯝꯅꯦꯕ ꯑꯔꯩꯕ ꯈꯔꯗꯨꯗꯗꯤ ꯅꯥꯟꯅ ꯅꯥꯟꯅꯀꯣ ꯅꯣꯡꯃꯒꯤ ꯋꯥꯏ ꯑꯃꯨꯛ ꯁꯤꯠꯀꯅꯤ ꯋꯥꯏ ꯇꯩꯒꯅꯤ ꯅꯥꯄꯤ ꯃꯀꯥ ꯑꯝ ꯐꯣꯏꯒꯅꯤ ꯈꯪꯗꯦꯗ ꯚꯥꯢ
ꯑꯗꯨꯃꯥꯏꯅ ꯊꯝꯕ ꯌꯥꯏꯑꯦꯕ ꯚꯥꯢ ꯍꯥꯏꯗꯤ ꯃꯤꯅ ꯍꯦꯛ ꯆꯪꯉꯛꯄꯗ ꯍꯪꯒꯣꯏꯍꯟꯕ ꯍꯥꯏꯇꯥꯔꯦ ꯍꯪꯒꯣꯏꯕꯅ ꯀꯩꯅꯣ ꯇꯧꯕ ꯅꯠꯇꯕ ꯅꯥꯟꯅ ꯁꯨꯃꯥꯡꯗꯒꯤ ꯁꯨꯃꯥꯡꯗꯒꯤ ꯍꯧꯔꯒ ꯁꯦꯟꯗꯜ ꯂꯧꯊꯣꯛꯑꯒ ꯆꯪ ꯆꯪꯅꯤꯡꯍꯟꯕꯗꯣ ꯍꯥꯏꯗꯤ ꯅꯥꯟꯕꯒꯤ ꯍꯥꯏꯗꯤ ꯅꯥꯟꯕ ꯄꯣꯠꯁꯤꯗꯕꯨ ꯚꯥꯏ ꯈꯣꯡꯅ ꯁꯦꯟꯗꯟ ꯇꯣꯡꯉꯥ ꯆꯪꯕꯗꯨ ꯆꯪꯅꯤꯡꯗꯦꯗꯅ ꯑꯗꯨꯅ ꯃꯤꯅ ꯍꯥꯏꯗꯤ ꯍꯟꯗꯕ ꯀꯩꯅꯣ ꯇꯧꯍꯟꯅꯤꯡꯗꯕꯗꯣ ꯑꯗꯨꯃꯥꯏꯅ ꯊꯝꯒ ꯗꯧꯅꯤꯗ ꯌꯨꯝꯖꯤꯗꯤ ꯚꯥꯢ
ꯃꯥꯅꯤ ꯃꯥꯅꯤ ꯌꯨꯝ ꯌꯨꯝꯖꯤꯗꯕꯨ ꯅꯥꯟꯅ ꯊꯝꯒꯗꯕꯅꯤ ꯂꯩ ꯃꯤ ꯂꯩꯁꯨ ꯂꯩꯗꯅ ꯍꯥꯏꯗꯤ ꯌꯨꯝꯖꯦ ꯁꯨꯝ ꯄꯪꯂꯩ ꯃꯔꯩꯕꯁꯨ ꯂꯩ ꯀꯅꯥꯒꯨꯝꯕ ꯑꯃꯅ ꯃꯨꯛ ꯁꯤꯠ ꯅꯥꯟꯅ ꯃꯟꯗꯤꯔꯒ ꯁꯥꯗꯅꯀꯣ ꯂꯩꯕꯁꯨ ꯂꯩ ꯃꯤ ꯃꯤ ꯋꯥꯄꯨꯗꯤ ꯋꯥꯈꯟꯅꯦꯕꯨ
ꯃꯤꯅ ꯎꯁꯤꯠꯄꯅꯦꯕ ꯚꯥꯏ ꯅꯥꯟꯅ ꯂꯨꯅ ꯅꯥꯟꯅ ꯂꯩꯕꯁꯦ ꯃꯤꯅꯝ ꯕꯦꯚꯥꯔ ꯇꯧꯕꯅꯦꯕ ꯍꯥꯏꯗꯤ ꯆꯃꯣꯠꯅꯕ ꯆꯃꯣꯠꯅꯕ ꯀꯩꯅꯣꯗꯨꯗꯗꯤ ꯍꯥꯏ ꯕꯥꯏ ꯄꯩꯁꯥ ꯄꯥꯏꯕ ꯂꯥꯏꯔꯕ ꯄꯩꯁꯥ ꯄꯥꯏꯕꯗꯨꯅ ꯇꯣꯉꯥꯟꯅ ꯂꯩꯒ꯭ꯔꯒ ꯌꯨꯝ ꯀꯩꯅꯣꯝ ꯇꯧꯗ꯭ꯔꯁꯨ ꯚꯥꯏ ꯅꯥꯟꯅ ꯂꯩꯕꯗ ꯂꯩꯁꯨ ꯊꯥ ꯗꯅ ꯀꯩꯅꯣ ꯇꯧꯗꯅ ꯅꯥꯟꯅ ꯂꯩꯕꯗ ꯀꯔꯝꯕ ꯃꯤꯅꯒ ꯎꯁꯤꯠ ꯇꯧ ꯎꯁꯤꯠꯂꯣꯏꯗꯣꯏꯖꯦ ꯕꯥꯏ
ꯃꯥꯅꯦ ꯃꯥꯅꯦ ꯂꯩꯕꯤꯗ꯭ꯔꯦ ꯂꯥꯏ ꯅꯤꯡꯕꯁꯨ ꯄꯩꯁꯥ ꯄꯥꯏꯕ ꯃꯤꯅ ꯍꯦꯟꯅ ꯅꯤꯡꯕꯅꯦꯕ ꯚꯥꯏ ꯍꯥꯏꯗꯤ ꯃꯣꯏꯗꯤ ꯚꯥꯏ ꯄꯪꯂꯩꯗ ꯂꯦꯔꯝꯗꯧꯒ ꯃꯥꯜꯂꯒ ꯑꯌꯨꯛ ꯉꯟꯇꯥꯁꯤꯗ ꯚꯥꯏ ꯐꯤ ꯑꯁꯦꯡꯕ ꯁꯦꯠꯂꯒ ꯗꯨꯛ ꯃꯅꯛ ꯅꯨꯡꯁꯤꯕꯒ ꯊꯥꯔꯛꯀꯅꯤ ꯅꯨꯃꯤꯗꯥꯡꯁꯤꯅ ꯃꯝꯂꯤ ꯃꯝꯂꯤ ꯇꯧꯔꯛꯄꯗꯀꯣ ꯑꯁ ꯂꯥꯏ ꯈꯪꯅꯤꯡꯕ ꯈꯪꯗꯦ ꯚꯥꯏ ꯄꯩꯁꯥ ꯄꯥꯏꯔꯕ ꯃꯤꯗꯤ ꯃꯣꯏ ꯄꯩꯁꯥ ꯄꯥꯏꯁꯦ ꯃꯔꯝꯗꯤ ꯂꯩꯕ ꯖꯥꯠꯅꯤ ꯚꯥꯏ
ꯚꯥꯏ ꯄꯩꯁꯥ ꯄꯥꯏꯕ ꯍꯥꯏꯁꯦ ꯌꯥꯝ ꯂꯨꯏꯗ ꯃꯤꯒꯤ ꯀꯩꯅꯣ ꯍꯥꯏꯕ ꯑꯃ ꯂꯩ ꯌꯥꯝꯅ ꯆꯦꯛꯁꯟꯅ ꯈꯣꯏꯖꯟꯅ ꯆꯠꯂꯤꯅꯦꯕ ꯚꯥꯏ
ꯃꯥꯅꯦ ꯃꯥꯅꯦ
ꯄꯩꯁꯥ ꯄꯥꯏ ꯄꯩꯁꯥ ꯄꯥꯏꯗ ꯍꯥꯏꯕ ꯄꯩꯁꯥ ꯄꯥꯏꯔꯛꯏꯗꯣ ꯃꯔꯝ ꯂꯩꯗꯅ ꯑꯔꯩꯅꯦꯕ ꯍꯣꯠꯅꯕꯗꯨꯅ ꯀꯩꯅꯣ ꯇꯧꯗꯅꯦꯕ ꯄꯩꯁꯥ ꯥꯄꯪꯄꯥꯏ ꯄꯥꯏ ꯌꯥꯄꯣꯠꯇꯦꯕ
ꯃꯥꯅꯦ ꯃꯥꯅꯦ ꯑꯁ ꯚꯥꯏ ꯑ ꯑꯩ ꯎꯔꯦꯕ ꯑꯁ ꯃꯣꯏ ꯃꯣꯏꯅ ꯇꯧꯕꯗꯣ ꯎꯔꯒ ꯀꯜꯂꯛꯏ ꯀꯩꯅꯣ ꯚꯥꯏ ꯏꯁ ꯐꯤ ꯑꯁꯦꯡꯕꯒ ꯁꯦꯠꯇꯅꯀꯣ ꯚꯥꯏ ꯂꯩꯖꯕ ꯈꯔꯗꯣ ꯄꯨꯊꯣꯛꯑꯒ ꯚꯥꯏ ꯁꯨꯃꯥꯡꯗꯨꯗꯒ ꯊꯥꯟꯕ ꯗꯨꯛꯁꯤꯗꯤ ꯚꯥꯏ ꯑꯁ ꯀꯜꯂꯛꯏꯗꯕ ꯚꯥꯏ ꯌꯥꯝꯅ ꯍꯦꯛ ꯂꯥꯏꯒꯗꯨ ꯍꯦꯛ ꯆꯪꯗꯧ ꯃꯥꯜꯂꯦꯕ
ꯑꯥ ꯑꯌꯨꯛ ꯂꯥꯏꯗꯨꯛ ꯊꯥꯅꯤ ꯅꯨꯡꯗꯥꯡ ꯂꯥꯏꯗꯨꯛ ꯊꯥꯅꯤ ꯍꯥꯏꯗꯤ ꯍꯩꯔꯥꯒꯤ ꯅꯨꯡꯁꯤꯕ ꯃꯅꯝꯗꯨꯇ ꯅꯠꯇꯅ ꯗꯨꯛꯀꯤ ꯅꯨꯡꯁꯤ
ꯗꯨꯛꯀꯤ ꯃꯅꯝ ꯃ ꯍꯣꯏ
ꯍꯥꯏꯗꯤ ꯃꯤꯕꯨ ꯑꯗꯨꯛ ꯆꯪꯅꯤꯡꯉꯗꯨꯅꯗꯤ ꯏꯁꯣꯔꯗꯤ ꯀꯩꯗꯧꯕꯩ ꯆꯪꯅꯤꯡꯉꯣꯏꯗꯨꯅꯣ ꯚꯥꯏ ꯍꯥꯏꯗꯤ ꯏꯁꯣꯔꯁꯤꯁꯨ ꯀꯩꯅꯣ ꯆꯃꯣꯠꯅꯕ ꯀꯩꯅꯣ ꯇꯧꯕ ꯃꯅꯝ ꯅꯝꯊꯤꯕ ꯃꯐꯝꯗꯗꯤ ꯀꯩꯁꯨ ꯃꯤ ꯆꯪꯅꯤꯡꯗꯕ ꯑꯗꯨꯃꯥꯏꯅ ꯢ
ꯑꯥ ꯑꯁ ꯆꯪꯅꯤꯡꯉꯝꯃꯣꯏꯕ ꯈꯪꯉꯦꯕ
ꯑꯗꯨꯅ ꯍꯥꯏꯗꯤ ꯏꯁꯣꯔ ꯅꯤꯡꯒꯦ ꯍꯥꯏꯔꯗꯤ ꯂꯨꯕ ꯅꯥꯟꯕ ꯂꯩꯁꯨ ꯂꯩꯁꯨ ꯊꯥꯕ ꯍꯧꯖꯤꯛꯖꯨ ꯚꯥꯏ ꯃꯊꯧ ꯌꯥꯝ
ꯎꯝ ꯇꯥꯏ ꯇ ꯑꯁ ꯚꯥꯏ ꯇꯨꯝ ꯍꯧꯒꯠꯂꯛꯄꯗ ꯑꯁꯪ ꯑꯃꯥꯟ ꯎꯕ ꯍꯥꯏꯅꯔꯤꯅꯤ ꯀꯩꯅꯣ ꯃꯇꯝ ꯑꯃꯒꯤ
ꯎꯝ ꯍꯥꯏꯗꯤ ꯇꯨꯝ ꯍꯧꯔꯛꯄꯗ ꯗꯨꯨꯛ ꯃꯅꯝ ꯅꯨꯡꯁꯤꯕ ꯑꯃ ꯅꯝꯕꯁꯦ ꯅꯨꯃꯤꯠꯇꯣꯃ ꯑꯗꯨꯝ ꯗꯥꯥꯎ ꯌꯥꯗꯧꯕ ꯅꯤꯡꯉꯦꯕ
ꯎꯝ ꯚꯥꯏ ꯑꯁ ꯀꯥꯂꯦꯟꯗꯒ ꯚꯥꯏ ꯎ ꯋꯥ ꯍꯧꯕꯒꯤ ꯀꯥꯟꯅꯕ ꯄꯨꯈꯤ ꯑꯩꯈꯣꯏ ꯄꯨꯈ꯭ꯔꯤ ꯃꯄꯥꯟꯗꯣ ꯚꯥꯏ ꯍꯩꯅꯧ ꯄꯥꯝꯕꯤ ꯑꯍꯨꯝ ꯃꯔꯤ ꯅꯣꯕꯥꯞ ꯄꯥꯝꯕꯤ ꯑꯃꯅꯤ ꯍꯧꯋꯤꯗꯅ ꯑꯁ ꯀꯥꯂꯦꯟꯗꯒ ꯃꯗꯨꯗ ꯏꯪꯕꯖꯤꯗꯤ ꯚꯥꯏ ꯍꯣꯏ ꯅꯣꯡꯖꯨ ꯊꯥꯒꯨꯝꯕ ꯀꯩꯒꯨꯝꯕꯗꯕꯨ ꯗꯤ ꯁꯦꯡꯕ ꯈꯣꯠꯄ ꯈꯤꯇꯪ ꯋꯥꯏꯀꯣ ꯚꯥꯏ ꯑꯗꯣꯏꯁꯨ ꯑꯁ ꯃꯣꯏ ꯂꯩꯕꯒꯤ ꯏꯪꯕꯖꯤꯗꯤ ꯚꯥꯏ ꯀꯥꯂꯦꯟ ꯁꯥꯒꯔꯥꯕꯗꯣ ꯀꯩꯁꯨ ꯁꯥꯕꯤꯗꯦ ꯀꯩꯅꯣꯚꯥꯏ
ꯆꯤꯌꯔꯒꯨꯝꯕ ꯑꯃ ꯊꯥꯔꯒꯒ ꯉꯥꯍꯥꯛ ꯁꯨꯨꯝ ꯍꯤꯞꯄꯗꯣ ꯑꯁ ꯅꯨꯡꯉꯥꯏꯕꯅꯦ ꯚꯥꯏ ꯑꯩꯖꯨ ꯑꯩꯈꯣꯏꯒꯤ ꯀꯩꯅꯣ ꯒꯨꯟꯃꯣꯍꯣꯔ ꯄꯥꯝꯕꯤ ꯑꯃ ꯍꯧꯕꯗꯣ
ꯑꯥ
ꯑꯗꯨꯗꯣ ꯍꯧꯖꯤꯛ ꯂꯩ ꯄꯨꯡꯉꯥꯡ ꯉꯥꯡꯒꯩ ꯁꯥꯠꯂꯦꯕ ꯑꯗꯨ ꯃꯈꯣꯡꯗꯨꯗꯅꯤ ꯑꯩ ꯍꯧꯖꯤꯛ ꯂꯩꯔꯤꯖꯦ ꯍꯥꯏꯗꯤ
ꯄꯥꯝꯕꯤ ꯂꯩ ꯁꯥꯠꯄꯗꯣ ꯅꯨꯡ ꯆꯨꯔꯨꯔꯒ ꯍꯥꯡꯇꯣꯔꯛꯄꯒꯤ ꯚꯥꯏ ꯑꯣ ꯂꯤꯛꯂꯥꯒ ꯇꯥꯔꯤ ꯇꯥꯔꯤ ꯇꯧꯔ ꯇꯧꯕꯗꯣ ꯐꯖꯥꯕꯅꯤꯅꯦ ꯕꯥꯏ
ꯍꯦꯛ ꯌꯦꯡꯕꯗ ꯄꯨꯅꯤꯡ ꯍꯨꯕꯗꯣ
ꯎꯝ ꯑꯗꯨꯒꯨꯔꯃꯣꯍꯣꯔꯗꯣ ꯚꯥꯏ ꯍꯧꯖꯤꯛ ꯑꯩ ꯄꯥꯝꯃꯦꯅꯦ ꯊꯥꯒꯦꯕ ꯚꯥꯏ ꯑꯩ ꯎꯅꯤ ꯎꯔꯣꯏ ꯈꯪꯗꯦꯕ ꯃꯇꯝ ꯆꯪꯉꯦꯕ ꯚꯥꯏ ꯃꯣꯏꯗꯤ ꯍꯧꯕꯗꯣ
ꯑꯁ ꯆꯪꯉꯦ ꯑꯩꯅ ꯀ꯭ꯂꯥꯁ ꯀꯩꯅꯣ ꯀꯔꯤꯉꯥꯏꯗ ꯊꯥ ꯑꯩꯅ ꯀ꯭ꯂꯥꯁ ꯇꯨꯌꯦꯜꯞ ꯀꯥꯕꯗ ꯊꯥꯒꯤꯕꯅꯦ ꯍꯧꯖꯤꯛꯇ ꯁꯥꯠꯂꯩ ꯍꯣꯏ ꯍꯣꯏ ꯚꯥꯢ ꯍꯧꯖꯤꯛ ꯊꯕꯛ ꯀꯩꯅꯣꯗꯣ ꯂꯩ ꯁꯨ ꯏꯁꯤꯡ ꯆꯥꯏꯒꯗꯧꯗꯣ ꯂꯣꯏꯁꯤꯟꯖꯔꯣ ꯑꯩꯁꯨ ꯈ ꯀꯩꯅꯣ ꯇꯧꯔꯨꯒꯤ ꯊꯕꯛ ꯏꯟꯈꯥꯡ ꯈꯤꯛꯇ ꯂꯣꯏꯁꯤꯟꯕ ꯌꯥꯕꯔꯥ ꯌꯦꯡꯉꯨꯒꯤꯒꯦ ꯊꯝꯃꯒꯦꯀꯣ ꯃꯔꯨꯞ